ꯍꯜꯂꯣ ꯑꯣꯏ ꯍꯣꯏ ꯇꯥꯏꯌꯦ ꯅꯪꯗꯤ ꯇꯥꯕ꯭ꯔꯣ꯫ ꯁꯦꯡꯅ ꯇꯥꯕ꯭ꯔꯣ꯫
ꯇꯥꯏꯌꯦ꯫
ꯑ꯫
ꯀꯔꯤ ꯇꯧꯕꯅꯣ ꯍꯧꯖꯤꯛꯁꯦ꯫
ꯀꯩꯁꯨ ꯇꯧꯗꯦ ꯗꯨꯝ ꯂꯩꯗ ꯅꯪꯗꯤ꯫
ꯑꯩꯁꯨ ꯍꯧꯖꯤꯛ ꯑꯗꯨꯝ ꯅꯪꯕꯨ ꯀꯣꯜ ꯇꯧꯒꯦꯅ ꯑꯗꯨꯝ ꯇꯧꯔꯛꯄꯅꯤꯅꯦꯍꯦ꯫
ꯑ ꯉꯁꯤꯗꯤ ꯀꯥꯏ ꯆꯠꯂꯦ ꯑꯗꯨꯝ ꯂꯩꯕ꯭ꯔꯣ ꯌꯨꯝꯗ ꯅꯠꯇ꯭ꯔꯒ ꯊꯕꯛꯀ ꯆꯠꯄ꯭ꯔꯣ꯫
ꯉꯁꯤꯁꯦ ꯊꯕꯛ ꯆꯠꯄ ꯍꯥꯏꯕꯕꯨ
ꯀꯥꯏ ꯆꯠꯂꯦ꯫
ꯕꯖꯥꯔꯗ ꯉꯥꯏꯍꯥꯛ ꯆꯠꯂꯨꯔꯦ꯫
ꯑꯣ꯫
ꯅꯪꯗꯤ꯫
ꯑꯩꯗꯤ ꯑꯦꯛꯖꯥꯝ ꯆꯠꯂꯦ ꯉꯁꯤ꯫
ꯑꯣ ꯅꯨꯡꯉꯥꯏꯕ꯭ꯔꯥ꯫
ꯅꯨꯡꯉꯥꯏ ꯅꯨꯡꯉꯥꯏꯌꯦ ꯍꯥꯏꯔꯥ ꯅꯨꯡꯉꯥꯏꯇꯦ ꯍꯥꯏꯒꯗ꯭ꯔꯥ ꯑꯁ ꯑꯅꯤꯃꯛꯅꯦ꯫
ꯑꯗꯨ ꯅꯪꯒꯤ ꯑꯦꯛꯖꯥꯝꯁꯦ ꯍꯟꯗꯛꯁꯦ ꯀꯔꯤ ꯁꯦꯃꯦꯁ
ꯑ ꯁꯤꯃꯤꯁꯇꯔ ꯁꯤꯃꯤꯁꯇꯔ ꯑꯦꯛꯖꯥꯝꯅꯦ ꯑꯩꯒꯤꯗꯤ꯫
ꯑꯗꯣ ꯀꯩ ꯑ ꯀꯔꯤ ꯁꯦꯃꯦꯁꯇꯔ ꯑꯣꯏꯔꯦ꯫
ꯑ ꯉꯁ-ꯍꯧꯖꯤꯛ ꯊꯥꯔꯤꯁꯦ ꯐꯣꯔꯠ ꯁꯤꯃꯦꯁꯇꯔꯅꯦ ꯊꯥꯕ ꯅꯣꯏꯔꯣꯝꯗꯤ ꯅꯣꯡꯒ ꯆꯨꯗ꯭ꯔꯣ꯫
ꯅꯣꯡꯁꯦ ꯍꯧꯖꯤꯛꯁꯦ ꯈꯔ ꯇꯣꯛꯏ꯫
ꯑꯁ ꯌꯥꯝ ꯐꯥꯏꯅꯦ
ꯑꯗꯨ ꯆꯥꯛ ꯏꯟꯁꯥꯡ ꯊꯣꯡꯕ ꯃꯇꯝꯗꯤ ꯂꯥꯛꯑꯦ ꯑꯗꯨ ꯀꯔꯤ ꯌꯦꯟꯁꯥꯡ ꯊꯣꯡꯁꯦ ꯑꯗꯨꯅꯦ ꯒ꯭ꯌꯥꯟ ꯇꯥꯗꯕꯁꯦ
ꯑꯔꯩ ꯑꯔꯩꯕ ꯄꯪꯊꯣꯡ ꯊꯣꯡꯉꯣ
ꯑꯗꯨꯝ ꯇꯧꯔꯕꯅꯤꯗ ꯑꯗꯨ ꯅꯣꯏꯗꯤ ꯀꯔꯤ ꯀꯔꯤ ꯏꯟꯁꯥꯡꯒ ꯆꯥꯟꯅꯕ꯭ꯔꯣ
ꯍꯧꯖꯤꯛꯀꯥꯟꯁꯦ ꯎꯁꯣꯏ ꯇꯨꯝꯕ ꯆꯠꯅꯩ ꯍꯧꯖꯤꯛꯇꯤ ꯎꯁꯣꯏ ꯊꯣꯛꯄ ꯃꯇꯝꯅꯤꯅ
ꯑꯣ
ꯎꯁꯣꯏꯅꯦ ꯁꯧꯒ꯭ꯔꯤꯒꯨꯝꯕꯅꯦ ꯑꯗꯣ
ꯃꯥ ꯅꯩꯗ ꯑꯗꯨꯗꯤ
ꯅꯣꯏꯁꯨ ꯑꯗꯨꯃꯥꯏꯅ ꯆꯥꯕ꯭ꯔꯣ
ꯑꯗꯨꯝ ꯆꯥꯏꯌꯦ ꯉꯁꯤꯗꯤ ꯑꯌꯨꯛꯇꯤ ꯑꯍꯧꯕ ꯆꯥꯔꯦ ꯑꯁꯥ ꯆꯥꯔꯦ ꯉꯥ ꯑꯌꯨꯛꯇꯤ
ꯑꯈꯣꯏꯅ ꯊꯔꯣꯏ ꯆꯥꯕ
ꯑꯁ ꯊꯣꯔꯣꯏꯁꯨ ꯑꯩꯒꯤ ꯈ꯭ꯋꯥꯏꯗꯒꯤ ꯄꯥꯝꯕꯅꯤꯅꯦ
ꯍꯣꯏ ꯊꯔꯣꯏꯁꯦ ꯉꯥꯁꯨ ꯅꯠꯇꯦ ꯁꯥꯁꯨ ꯅꯠꯇꯦ ꯑꯗꯨꯝ ꯍꯥꯎꯋꯀꯣ ꯑꯗꯨꯝ
ꯍꯥꯎꯋꯤ ꯌꯤꯟꯁꯥꯡꯁꯨ ꯍꯥꯎꯋꯤ ꯀꯥꯡꯉꯧꯁꯨ ꯍꯥꯎꯋꯤ ꯑꯗꯨꯒ ꯑꯃꯦꯠ ꯀꯣꯏꯗ ꯀꯩ ꯑ ꯎꯝ ꯈꯣꯏꯗꯒꯤ ꯏꯔꯣꯟꯕꯅ ꯑꯗꯨꯝ ꯍꯥꯎꯔꯦ
ꯑ ꯎꯝ ꯑꯩꯗꯤ ꯏꯔꯣꯝ ꯑꯂꯨ ꯍꯥꯞꯄꯗꯣ ꯑꯩꯗꯤ ꯄꯥꯛ ꯆꯥꯅꯤꯡꯗꯦ
ꯑ ꯑꯥꯂꯨ ꯅꯠꯇꯦ ꯎꯝ ꯑꯥꯂꯨ ꯅꯠꯇꯕꯀꯣ ꯃꯣꯔꯣꯛ ꯈꯛꯇ ꯃꯦꯜꯂꯒ ꯇꯧꯕꯗꯣ
ꯑ ꯃꯣꯔꯣꯛ ꯃꯍꯤꯗꯣ ꯆꯥꯛꯇ ꯇꯣꯜꯂꯒ ꯆꯥꯕꯗꯣ ꯑꯗꯨꯅ ꯍꯦꯟꯅ ꯍꯥꯎꯋꯦ
ꯑꯩꯗꯤ ꯊꯔꯣꯏꯒꯤ ꯃꯨꯛꯕꯥꯡꯁꯦ ꯑꯗꯨꯝ ꯄꯥꯝꯃꯤꯅꯦ
ꯈꯣꯏ ꯊꯔꯣꯏ ꯆꯦꯂꯦꯟꯖ ꯇꯧꯕꯅꯦ ꯑꯩ ꯁꯦꯀꯦꯟ ꯇꯥꯕꯅꯦ ꯑꯁ
ꯑꯁ ꯑꯗꯨꯗꯤ ꯀꯅꯥꯅ
ꯏꯃꯥꯟꯕꯤ ꯑꯃꯅ ꯏꯃꯥꯟꯕꯤ ꯑꯃ ꯂꯩ
ꯑꯩ ꯑꯩꯁꯨ ꯊꯔꯣꯏꯒꯤ ꯃꯨꯛꯕꯥꯡꯗꯤ ꯌꯥꯎꯅꯤꯡꯉꯦꯅꯦ
ꯀꯣꯛ ꯑꯁꯦ ꯂꯣꯏ ꯉꯥꯎꯕꯅꯦ ꯆꯨꯞꯄꯗꯣ ꯑꯩ ꯑꯁ ꯍꯧꯗꯤ ꯍꯧꯕ
ꯑꯗꯨ ꯊꯔꯣꯏꯗꯤ ꯃꯨꯛꯕꯥꯡꯁꯦ ꯇꯧꯁꯦ ꯇꯧꯁꯦ ꯍꯥꯏꯅ ꯑꯗꯨꯝ ꯄ꯭ꯂꯥꯟꯗꯤ ꯇꯧꯕ ꯑꯗꯨꯒ
ꯑ ꯌꯥꯎꯗꯤ ꯌꯥꯎꯔꯛꯇꯕ
ꯄꯥꯡꯊꯣꯛꯇ꯭ꯔꯤ ꯑꯗꯨꯗꯤ
ꯊꯔꯣꯏꯁꯨ ꯄꯤꯛ ꯃꯜꯂꯗꯤ ꯍꯥꯎꯇꯦ ꯁꯥꯏꯖ ꯂꯩꯅ ꯑꯃ
ꯑ ꯑꯩꯈꯣꯏ ꯔꯣꯝꯒꯤꯗꯤꯀꯣ
ꯑꯣ
ꯄꯤꯛ ꯃꯥꯟꯕꯒꯤꯀꯣ
ꯑꯥ
ꯑ ꯀꯔꯤ ꯍꯥꯏꯒꯦꯔꯥ ꯆꯥꯕꯗꯣ ꯄꯦꯟꯗꯦꯕꯀꯣ
ꯑꯥ ꯆꯨꯞꯄ ꯐꯥꯎ ꯅꯨꯡꯉꯥꯏꯇꯦ ꯄꯤꯛ ꯃꯥꯜꯂꯗꯤ
ꯎꯝ ꯑꯗꯨꯒꯤꯅꯦ ꯑꯗꯣ ꯅꯣꯏꯗꯤ ꯂꯥꯎ ꯂꯤꯡꯒꯦꯔꯣ
ꯈꯔ ꯂꯤꯡꯒꯅꯤ ꯅꯣꯏꯗꯤ
ꯑꯩꯈꯣꯏꯗꯤ ꯂꯣꯏꯅ ꯂꯤꯡꯒꯅꯤꯅꯦ ꯀꯨꯝꯁꯤꯗꯤ
ꯀꯧꯔꯛꯑꯣ
ꯀꯧꯔꯛꯀꯦ ꯍꯟꯗꯛꯁꯦ ꯃꯤꯁꯤꯡꯁꯦꯀꯣ ꯂꯥꯎ ꯂꯤꯡꯕꯁꯦ ꯌꯥꯝꯗ꯭ꯔꯦ
ꯑꯣ
ꯑꯗꯨꯒꯤ ꯂꯥꯎ ꯂꯤꯡꯅꯤꯡꯉꯥꯏ ꯃꯤꯁꯨ ꯂꯩꯒꯦꯔꯥ ꯂꯩꯔꯣꯏꯕ꯭ꯔꯥ ꯈꯪꯗ꯭ꯔꯦꯅꯦ ꯑꯩꯈꯣꯏꯁꯦ ꯃꯤ ꯇꯔꯥꯃꯨꯛꯇꯤ ꯆꯪꯒꯗꯕꯀꯣ
ꯑꯥ ꯑ
ꯃꯤ ꯇꯔꯥꯃꯨꯛꯇꯤ ꯆꯪꯒꯅꯦꯕ ꯂꯧ ꯅꯤꯡꯕꯗꯣ ꯃꯈꯥꯗ ꯁꯨ ꯃꯊꯛꯀꯤꯁꯨ ꯅꯣꯏꯗꯤ ꯑꯗꯨ ꯂꯧꯕꯨꯛ ꯀꯗꯥꯏ ꯀꯗꯥꯏꯗꯅꯣ ꯅꯣꯏꯅ ꯁꯨꯕꯗꯣ
ꯑꯩꯈꯣꯏꯅ ꯃꯈꯥꯔꯣꯝꯗ ꯃꯈꯥꯔꯣꯝꯗꯗꯤ ꯄꯝꯐꯦꯟ ꯇꯧꯋꯤ ꯑꯗꯣ ꯗꯗꯤ ꯂꯤꯡꯒꯅꯤ ꯑꯩꯈꯣꯏꯁꯨ
ꯑꯩꯈꯣꯏ ꯑꯩꯈꯣꯏ ꯂꯧꯕꯨꯛ ꯃꯅꯥꯛꯇꯣ
ꯑꯥ
ꯑꯗꯨꯗꯤ ꯃꯤ ꯌꯥꯝꯗꯦꯅ ꯃꯤ ꯃꯔꯤ ꯃꯉꯥꯒꯨꯝꯕ ꯆꯪꯕ꯭ꯔꯥ
ꯥ ꯃꯔꯤ ꯃꯉꯥ ꯑꯗꯨꯝ ꯆꯪꯉꯦ
ꯅꯣꯏ ꯅꯣꯏ ꯂꯧꯕꯨꯛ ꯑꯍꯨꯝꯅꯤꯀꯣ
ꯑꯁ ꯑꯍꯨꯝ ꯅꯠꯇꯦ ꯑꯍꯨꯝ ꯍꯦꯜꯂꯦ ꯃꯔꯤꯅꯦ
ꯑꯃꯗꯤ ꯀꯗꯥꯏꯗꯅꯣ
ꯑꯃꯗ ꯅꯥꯀꯟ ꯑꯃꯗꯅꯦ ꯑ ꯑꯩꯈꯣꯏꯒꯤ ꯎꯝ ꯃꯃꯤꯡꯗꯣ ꯑꯩ ꯍꯟꯗꯛ
ꯑꯩꯗꯣ ꯍꯩꯅꯧ ꯃꯄꯥꯟ ꯂꯩꯌꯦꯅ ꯑꯗꯨꯒꯤ ꯃꯄꯥꯟꯗꯣ ꯑꯃꯔꯣꯝꯗꯣ
ꯑ ꯑꯗꯨꯗ
ꯑꯗꯣ ꯑꯃꯗꯤ ꯀꯗꯥꯏꯗ
ꯑꯃ ꯅꯥꯝ ꯑ ꯏꯁꯤꯡ ꯆꯦꯟꯐꯝꯗꯣ ꯑꯃ ꯏꯁꯤꯡ ꯆꯦꯟꯐꯝꯒꯤ ꯃꯅꯥꯛꯇ ꯑꯃꯅꯦ ꯑꯗꯨꯒ ꯍꯩꯅꯧ ꯄꯥꯝꯕꯤ ꯂꯩꯅ ꯑꯗꯨꯗ
ꯑꯥ ꯑꯗꯨꯗ ꯑꯃ ꯂꯩꯔꯦ ꯑꯗꯨꯒ ꯃꯈꯥ ꯗ ꯑꯃꯨꯛ ꯂꯩꯔꯦ ꯑꯗꯨꯒ ꯑꯃꯗꯤ ꯀꯗꯥꯏꯗꯅꯣ ꯑꯣ ꯅꯣꯏꯁꯦ ꯌꯥꯝꯃꯟꯈꯦꯗ
ꯌꯥꯝꯟꯕꯩ ꯊꯕꯛ ꯆꯤꯜꯂꯤ
ꯎꯝ ꯅꯣꯏꯗꯤ ꯊꯕꯛ ꯀꯟꯕ ꯃꯤ ꯈꯛꯇꯅꯤꯅꯀꯣ
ꯑꯁ
ꯂꯥꯎ ꯂꯧ ꯂꯤꯡꯕꯁꯦ ꯃꯤ ꯍꯟꯗꯛꯁꯦ ꯌꯥꯝꯗꯦ ꯑꯗꯨꯒꯤ ꯂꯧ ꯂꯤꯡꯕ ꯃꯇꯝꯗ ꯃꯤ ꯀꯅꯥ ꯀꯅꯥ ꯀꯧꯒꯅꯤ ꯈꯪ ꯈꯪꯗꯔꯦꯅꯦ ꯍꯟꯗꯛꯁꯦ
ꯌꯥꯝꯃꯨꯅꯦ ꯃꯇꯝ ꯌꯧꯔꯗꯦ ꯑꯃꯨꯛꯀ ꯌꯥꯝ ꯂꯥꯛꯀꯅꯤ ꯃꯇꯝ ꯌꯧꯔ ꯐꯠꯇꯕꯒꯤꯅ ꯄꯥꯈꯠꯂꯤꯅꯦ ꯃꯇꯝ ꯍꯦꯛ ꯌꯥꯎꯔꯗꯤ ꯑꯗꯨꯝ
ꯂꯧꯕꯨꯛ ꯂꯧꯁꯨ ꯂꯣꯏꯁꯟꯈ꯭ꯔꯦꯅꯦ ꯊꯨꯅ ꯊꯨꯅ꯫
ꯑꯣ ꯑꯃ ꯍꯧꯔꯗꯤꯀꯣ ꯑꯁ ꯂꯣꯏꯅ ꯍꯧ-ꯍꯧꯕꯅꯦ꯫
ꯑꯩꯈꯣꯏꯁꯨ ꯉꯁꯤꯁꯦ ꯄꯝꯐꯦꯟ ꯃꯇꯦꯛ ꯈꯔ ꯀꯩꯅꯣ ꯑꯩ ꯏꯪꯈꯣꯟ ꯇꯧꯕꯗꯣ ꯈꯪꯕ꯭ꯔꯥ꯫
ꯑ꯫
ꯃꯈꯥꯗ꯫
ꯑ꯫
ꯏꯪꯈꯣꯟ ꯇꯧꯅꯤꯡꯉꯥꯏ ꯐꯦꯟꯁꯤꯡ ꯊꯥꯕꯗꯣ꯫
ꯑ꯫
ꯑꯗꯨꯗ ꯀꯩꯅꯣ ꯆꯥꯍꯥꯎꯗꯣ
ꯑ꯫
ꯑꯗꯨ ꯄꯝꯐꯦꯟ ꯇꯧꯅꯤꯉꯥꯏ ꯉꯁꯤ ꯑꯗꯣ ꯍꯧꯖꯤꯛꯅ ꯆꯠꯈꯤꯕꯅꯦ꯫ ꯕꯖꯥꯔ ꯆꯠꯂꯒ ꯍꯜꯂꯛꯄꯗ ꯎꯝ ꯑꯗꯨ ꯈꯛꯇꯅꯦ ꯇꯧꯅꯤꯡꯉꯥꯏ ꯑꯗꯣ ꯑꯇꯣꯞꯄꯗꯤ ꯂꯣꯏꯅ ꯂꯤꯡꯒꯅꯤꯕ꯫
ꯎꯝ ꯂꯩꯕ ꯇꯥꯔꯦ ꯅꯣꯏꯒꯤ ꯆꯥꯛꯍꯥꯎꯗꯣ ꯍꯥꯎꯔꯗꯤ ꯑꯩꯈꯣꯏ ꯅꯍꯥꯟ ꯆꯥꯛꯍꯥꯎꯀꯣ ꯂꯩꯌꯦ ꯑꯁ ꯑꯩꯈꯣꯏ ꯆꯥꯃꯟꯕꯒꯤ ꯌꯥꯗ꯭ꯔꯦ꯫
ꯎꯝ꯫ ꯑꯗꯨ ꯇ꯭ꯔꯥꯏ ꯇꯧꯒꯦ ꯐꯒꯦꯔꯥ ꯐꯔꯣꯏꯗ꯭ꯔꯥ꯫ ꯑꯗꯣ ꯅꯥꯀꯟ ꯑꯃꯔꯣꯝꯗꯣ ꯅꯣꯏ ꯅꯌꯥꯝꯕꯈꯣꯏ ꯁꯨꯕ꯭ꯔꯥ꯫
ꯑꯧ ꯅꯥꯀꯟ ꯑꯃ꯫ ꯅꯥꯀꯟ ꯑꯃꯅ ꯑꯩꯈꯣꯏ ꯁꯨꯕ꯫ ꯑ ꯅꯣꯏ ꯆꯍꯥꯎꯒꯤ ꯇꯧꯔꯗꯤ ꯑꯩꯈꯣꯏ ꯂꯩꯕ ꯇꯥꯔꯦ꯫
ꯍꯣꯏ ꯐꯅꯤꯡꯉꯥꯏ ꯂꯥꯏ ꯈꯨꯔꯝꯃꯨꯀꯣ꯫
ꯇꯟ ꯆꯥꯅꯤꯡꯉꯥꯏ ꯅꯍꯥꯟꯁꯨ ꯑꯩꯈꯣꯏ ꯅꯨꯡꯗꯥꯡꯅꯦ ꯇꯟ ꯆꯥꯕꯗꯣ ꯑꯥ ꯃꯈꯥ ꯂꯩꯀꯥꯏꯗꯒꯤ ꯎ ꯂꯩꯕ ꯆꯠꯂꯤꯅꯦ꯫
ꯇꯟ ꯇꯟ ꯁꯦꯝꯅꯤꯡꯉꯥꯏ ꯀꯩꯅꯣ ꯎꯝ ꯀꯩꯅꯣꯗꯣ
ꯀꯩꯕꯨ꯫
ꯑ ꯆꯦꯡꯗꯣ꯫
ꯑꯥ꯫
ꯆꯦꯡꯗꯣ ꯁꯨꯅꯤꯉꯥꯏ ꯀꯩꯅꯣ ꯁꯤꯡꯅ ꯁꯦꯝꯕꯗꯣ꯫
ꯑ꯫
ꯑꯗꯨ ꯑꯣꯗꯔ ꯇꯧꯈꯤꯕꯅꯦ꯫
ꯑꯣ꯫
ꯎꯝ ꯂꯤꯁꯤꯡ ꯑꯃ ꯍꯦꯜꯂꯦ ꯍꯥꯏꯌꯦ ꯅꯍꯥꯟꯗꯣ ꯆꯅꯤꯄꯥꯟꯒꯤ ꯑꯩꯠ ꯍꯟꯗ꯭ꯔꯦꯠꯀꯤꯗꯣ ꯈꯔ ꯄꯤꯛꯑꯦ ꯍꯥꯏꯅꯀꯣ꯫
ꯑꯣ꯫
ꯄꯥꯎꯟꯗꯤꯡ ꯇꯧꯅꯤꯡꯉꯥꯏꯗꯣ ꯁꯨꯅꯤꯉꯥꯏ꯫ ꯔꯥꯏꯁ ꯑꯗꯨ ꯆꯦꯡꯗꯣ ꯄꯥꯎꯗꯔ ꯑꯣꯏꯅꯤꯉꯥꯏꯀꯣ ꯁꯨꯕꯗꯣ꯫
ꯎꯝ꯫
ꯑꯗꯨꯒꯤꯗꯣ ꯎꯝ ꯆꯅꯤꯄꯥꯥꯟꯒꯤ ꯍꯥꯏꯅ ꯂꯩꯌꯦ ꯑꯗꯣ ꯑꯗꯨꯗꯤ ꯈꯔ ꯄꯤꯛꯑꯦ ꯍꯥꯏꯅ ꯈꯔ ꯆꯥꯎꯕ ꯁꯦꯝꯕꯤꯌꯨ ꯍꯥꯏꯈꯤꯕꯅꯦ꯫ ꯑꯗꯨ ꯂꯩꯔꯗꯤꯀꯣ ꯑꯗꯨꯝ ꯇꯟ ꯁꯦꯝꯃꯒ ꯆꯥꯒꯗꯕꯅꯦ꯫
ꯌꯣꯜꯂꯣ ꯑꯩꯈꯣꯏ ꯂꯩꯕꯤꯒꯦ꯫
ꯁꯨꯔꯒ ꯑꯃꯨꯛꯀ
ꯒ꯭ꯔꯥꯏꯟꯗꯔꯗꯒꯤꯗꯤ ꯅꯨꯡꯉꯥꯏꯇꯦꯀꯣ
ꯑꯩ ꯒ꯭ꯔꯥꯏꯟꯗꯔꯗꯗꯤꯀꯣ ꯀꯌꯥ ꯁꯦꯝꯅꯤꯡꯉꯥꯏ ꯂꯩꯇꯦ
ꯍꯥꯎꯇꯦ ꯑꯗꯣ ꯀꯩ ꯍꯥꯏꯁꯤꯔꯥ ꯃꯔꯨ ꯃꯔꯨ ꯑꯗꯨꯝ ꯇꯧꯋꯦ
ꯒ꯭ꯔꯥꯏꯟꯗꯔꯁꯨ ꯀꯩꯅꯣꯅꯤꯅ ꯃꯣꯏꯗꯤ ꯈꯖꯤꯛ ꯈꯖꯤꯛꯇ ꯁꯦꯝꯂꯒ ꯆꯥꯅꯤꯡꯉꯥꯏꯅꯦꯕꯀꯣ ꯑꯗꯣ ꯑꯩꯈꯣꯏꯗꯤ ꯌꯥꯝ ꯇꯧꯕꯗꯣ ꯑꯗꯨꯒꯤ ꯒ꯭ꯔꯥꯏꯟꯗꯔꯁꯦ ꯑꯗꯨꯝ ꯆꯥꯛꯒꯜꯂꯦꯕ ꯑꯩꯒꯤꯁꯨ ꯑꯅꯤ ꯁꯨꯈ꯭ꯔꯦ ꯆꯥꯛ ꯈꯤꯕꯗꯣ ꯑꯗꯨꯗꯒꯤ ꯑꯗꯨꯝ ꯂꯧꯗ꯭ꯔꯦ ꯍꯧꯖꯤꯛꯇꯤ ꯔꯤꯌꯦꯜ ꯍꯧꯖꯤꯛꯇꯤ ꯅꯦꯆꯔꯦꯜꯒꯤ ꯅꯦꯆꯔꯦꯜꯒꯤ ꯒ꯭ꯔꯥꯏꯟꯗꯔ ꯂꯩꯔꯒꯦ
ꯈꯣꯏꯕꯨꯁꯨ ꯌꯥꯗ꯭ꯔꯦ ꯒ꯭ꯔꯥꯏꯟꯗꯔꯗꯣ ꯀꯩꯗꯧꯕꯧꯕꯗ ꯈꯪꯗꯦ ꯎꯝ
ꯑ ꯎꯝ ꯃꯤ ꯈꯔꯒꯤꯗꯤ ꯑꯗꯨꯝ ꯂꯩꯌꯦ ꯑꯗꯨ ꯑꯣꯏꯔꯁꯨ ꯃꯣꯏꯒꯤꯗꯤ ꯑꯗꯨꯝ ꯆꯥꯎꯃꯟꯕꯒꯤꯀꯣ
ꯎꯝ
ꯎꯝ ꯊꯥꯡ ꯊꯣꯛ ꯊꯥꯡꯖꯤꯟ ꯇꯧꯕꯗꯣ
ꯋꯥꯅꯦꯕ ꯑꯥ
ꯑꯗꯣ ꯑꯩꯒꯤꯗꯤ ꯁꯤꯡꯒꯜ ꯗꯣ ꯃꯅꯨꯡꯗꯁꯨ ꯑꯗꯨꯝ ꯁꯨꯕ ꯌꯥꯔꯅꯦꯕ
ꯀꯅꯥꯗꯥ ꯁꯦꯝꯍꯜꯂꯤꯅꯣ
ꯑꯗꯣ ꯎ ꯀꯩꯅꯣꯗꯅꯤ ꯍꯥꯏꯌꯦ ꯂꯣꯡꯃꯥꯏꯗ
ꯑꯣ
ꯅꯣꯡꯃꯥꯏꯗꯒꯤꯅꯤ ꯍꯥꯏꯌꯦ ꯑꯣ ꯑꯣꯗꯔꯗꯤ ꯇꯧꯈ꯭ꯔꯕꯅꯦ ꯀꯔꯝ ꯀꯥꯟꯗ ꯌꯧ ꯐꯪꯒꯗꯕꯅꯣ ꯈꯪꯗꯦ ꯑꯗꯨ ꯂꯩꯔꯗꯤ ꯍꯩꯒꯤ ꯍꯩꯒꯤ ꯍꯩꯁꯨ ꯑꯗꯨꯝ ꯁꯨꯔꯒ ꯆꯥꯕ ꯌꯥꯔꯦ
ꯑꯝ ꯌꯥꯝ ꯂꯩꯔꯦ ꯆꯥꯅꯤꯡꯉꯥꯏ
ꯎꯝ
ꯍꯩꯒ꯭ꯔꯣꯒꯨꯝꯕꯁꯨ ꯁꯨꯔꯒ ꯆꯥꯕ ꯑ ꯍꯥꯎꯔꯅꯤ ꯑꯗꯨꯗꯤ ꯃꯥ
ꯇꯝꯅꯦ ꯍꯩꯁꯨ ꯍꯩꯁꯨ ꯆꯥꯗꯕ ꯌꯥꯗꯦꯅꯦ ꯍꯟꯗꯛꯁꯦ
ꯑꯍꯥ
ꯍꯩꯁꯨ ꯆꯥꯒꯗꯕꯅꯤ ꯁꯤꯡꯖꯨꯁꯨ ꯆꯥꯒꯗꯕꯅꯤ
ꯑꯩꯈꯣꯏ ꯁꯤꯡꯁꯨ ꯆꯥꯃꯟꯣꯏ ꯃꯥꯏꯁꯦ ꯑꯩ ꯌꯦꯡꯕ ꯌꯥꯗ꯭ꯔꯦ ꯎꯔꯤꯡ ꯉꯥꯛꯇ ꯊꯨꯡꯕꯅ ꯂꯣꯏꯔꯦ ꯌꯥꯗ꯭ꯔꯥ ꯌꯦꯡꯕ
ꯑꯩꯌꯥ ꯑꯩꯒꯤ ꯀꯩꯅꯣ ꯁꯤꯡꯖꯨꯗꯗꯤ ꯄ꯭ꯔꯣꯅꯤꯅꯦ ꯑꯩꯁꯨ
ꯁꯤꯡꯁꯨ ꯍꯦꯛ ꯑꯗꯨꯝ ꯇꯤꯁꯦ ꯁꯨꯝ ꯁꯦꯟꯅꯕ ꯑꯗꯨꯝ ꯆꯥꯔꯗꯤꯀꯣ ꯃꯌꯥꯏꯁꯦ ꯎꯔꯤꯡ ꯌꯥꯝ ꯊꯣꯛꯑꯅꯤ ꯑꯗꯨꯒ ꯍꯞꯇꯥ ꯑꯃꯒꯨꯝꯕ ꯍꯦꯛ ꯆꯥꯗꯕꯗꯨꯒ ꯈꯔ ꯐꯩꯌꯦ ꯑꯁꯅꯤ ꯌꯥꯗ꯭ꯔꯦ ꯅꯣꯏꯗꯤ ꯊꯣꯛꯇꯦ ꯎꯔꯤꯦꯡ
ꯂꯩꯁꯥꯕꯤ ꯅꯣꯏꯗꯤ ꯈꯔ ꯈꯔ ꯈꯔꯗꯤ ꯀꯟꯇ꯭ꯔꯣꯜ ꯇꯧꯒꯗꯕꯅꯤꯍꯦ
ꯉꯝꯗꯕꯗ ꯑꯗꯥ
ꯑꯩꯈꯣꯏ ꯑꯩꯈꯣꯏꯕꯨꯗꯤ ꯀꯔꯤꯁꯨ ꯀꯥꯏꯗ꯭ꯔꯦ ꯂꯩꯔꯦꯕ ꯃꯄꯨ ꯂꯩꯔꯦꯕ
ꯏꯃꯥꯟꯅꯕꯤ ꯈꯣꯏ ꯃꯔꯨꯞꯈꯣꯏꯅ ꯑꯁ ꯆꯥꯁꯦ ꯆꯥꯁꯦ ꯅꯨꯡꯉꯥꯏꯇꯦ ꯅꯨꯡꯉꯥꯏꯇꯦ ꯍꯥꯏꯕ ꯑꯗꯨꯝ ꯆꯥ ꯆꯥꯕꯒꯤꯀꯣ ꯌꯥꯗ꯭ꯔꯦ ꯃꯣꯏꯅ
ꯍꯣꯏꯗ ꯎꯝ ꯑꯩꯈꯣꯏꯗꯤ ꯑꯇꯣꯞꯄ ꯀꯔꯤꯁꯨ ꯆꯥꯅꯤꯡꯉꯥꯏ ꯂꯩꯇꯦ
ꯎꯝ ꯍꯝ
ꯀꯔꯤ ꯀꯔꯤ ꯑꯃꯨꯛ ꯇꯧꯔꯗꯤ ꯑꯃꯨꯛꯀꯥ ꯑꯗꯨꯝ ꯁꯤꯡꯖꯨꯗ ꯑꯗꯨꯝ ꯇꯥꯔꯦꯕ
ꯎꯝ ꯎꯄꯥꯏ ꯂꯩꯇꯦ ꯑꯁ ꯁꯤꯡꯖꯨꯒꯥ ꯊꯣꯛꯗ꯭ꯔꯥꯗꯤ ꯑꯁ ꯀꯃꯥꯏꯟ ꯂꯦꯟꯗꯣꯏꯅꯣ ꯂꯩꯁꯥꯕꯤꯁꯤꯡꯁꯦ ꯅꯨꯄꯤꯁꯤꯡꯁꯦ ꯁꯤꯡꯖꯨꯒꯤ ꯃꯍꯥꯎ ꯈꯪꯗ꯭ꯔꯥꯗꯤ
ꯑꯗꯧ ꯑꯩꯈꯣꯏꯗꯗꯤ ꯁꯤꯡꯖꯨꯅ ꯀꯃꯟ ꯑꯣꯏꯔꯦꯅ
ꯑꯥ
ꯑꯈꯣꯏꯔꯣꯝꯗꯤ ꯀꯣꯏꯐꯝꯁꯨ ꯂꯩꯇꯦ ꯅꯣꯏꯔꯣꯝꯗꯤ ꯀꯣꯏꯐꯝꯒ ꯂꯩꯕ꯭ꯔꯣ
ꯀꯣꯏꯐꯝꯁꯦ ꯂꯩꯇꯦꯗ ꯂꯧꯕꯨꯛꯗ ꯇꯥꯔꯦ ꯂꯧ ꯂꯧꯕꯨꯛꯗ ꯀꯣꯏꯅꯤꯡꯉꯥꯏ ꯄꯨꯕꯤꯒꯦ ꯂꯥꯛꯑꯣ
ꯅꯣꯏ ꯂꯧꯕꯨꯛ ꯅꯛꯄꯒꯤ ꯈꯔ ꯅꯨꯡꯉꯥꯏꯔꯝꯅꯤ ꯄꯦꯔꯨꯛꯀꯨꯝꯕ ꯈꯣꯠꯄ ꯑꯁ ꯍꯧꯖꯤꯛ ꯁꯤꯡꯖꯨ ꯆꯥꯅꯤꯡꯉꯦ ꯍꯥꯏꯔꯁꯨ ꯄꯦꯔꯨꯛꯇꯣ ꯁꯠ ꯁꯠ
ꯑꯍꯣꯏ ꯑꯗꯨꯕꯨꯗꯤꯀꯣ ꯑꯗꯨꯕꯨꯗꯤ ꯑꯗꯨꯝ ꯅꯨꯡꯉꯥꯏꯔꯦ
ꯈꯣꯏꯗꯤ ꯏꯁ ꯀꯥꯏꯗꯒꯤ ꯆꯠꯅꯤꯡꯉꯦ ꯍꯥꯏꯔꯁꯨ ꯎꯄꯥꯏ ꯂꯩꯇꯦ
ꯐꯤꯔꯣꯜ ꯒꯨꯝꯕ ꯀꯔꯤ ꯀꯔꯤ ꯃꯅꯥ ꯑꯗꯨꯝ ꯐꯪꯉꯦꯕ ꯀꯣ ꯇꯨꯔꯦꯜꯁꯨ ꯅꯛ ꯄꯅꯤꯅ ꯂꯧꯕꯨꯛꯁꯨ ꯅꯛꯄꯅꯤꯅ ꯑꯗꯨꯝ ꯅꯨꯡꯉꯥꯏꯔꯦ
ꯅꯍꯥꯟꯗꯤ ꯊꯔꯣꯏ ꯈꯨꯟꯕ ꯆꯠꯇ꯭ꯔꯣ
ꯆꯠꯇꯦꯗ ꯀꯨꯝꯁꯤꯒꯤ ꯆꯠꯇ꯭ꯔꯤ ꯑꯃꯐꯥꯎ
ꯆꯠꯂꯣ ꯑꯩ ꯆꯠꯂꯒ ꯌꯥꯝꯃꯦ ꯍꯥꯏꯅ ꯑꯩꯈꯣꯏꯗ ꯄꯥꯎ ꯄꯤꯔꯛꯑꯣ ꯑꯈꯣꯏꯁꯨ ꯂꯥꯛꯀꯦ
ꯍꯝ ꯍꯟꯗꯛꯁꯦꯀꯣ ꯆꯠꯇꯕꯒꯤꯀꯣ ꯑꯗꯨꯝ ꯇꯜꯂꯦꯅꯦ